ꯑ ꯌꯥꯔ
ꯑꯗꯩ ꯀꯔꯤꯅꯣꯕ ꯄꯣꯟ ꯋꯥꯔꯤꯕꯨ ꯑꯗꯨꯃꯥꯏꯅ ꯁꯥꯟꯅꯅꯕ꯭ꯔꯥ ꯁꯤꯗ
ꯍꯃꯔ ꯏꯃ ꯑꯗꯨꯔꯤ ꯍꯥ ꯀꯔꯤ ꯇꯧꯔꯒ ꯍꯥ ꯇꯧꯔ ꯆꯠꯅꯣ ꯍꯥꯏꯔꯣ
ꯎ ꯑꯣ ꯍꯥꯏꯔꯤꯕꯨ ꯀꯅꯦꯛꯁꯟ ꯐꯥꯎꯅꯗꯕꯤ ꯑꯃꯅ ꯁꯥꯃꯨ ꯃꯔꯣꯏꯒꯥꯡꯅꯤ ꯑꯃꯅ ꯌꯣ ꯑꯣꯏ ꯃꯁꯔꯔꯣ
ꯔꯦꯥꯏ ꯐꯤꯀꯗꯤ ꯆꯅ ꯆꯥꯏ ꯍꯥꯏ ꯅꯗ
ꯑꯗꯣ ꯑꯩꯅ ꯍꯥꯏꯗꯤ ꯎꯗꯨ ꯈꯔ ꯋꯥꯕꯗ ꯆꯪꯒ ꯂꯦꯛꯋꯥꯛꯇꯨ ꯈꯔ ꯐꯪꯍꯜꯂꯨ ꯌꯥꯗ꯭ꯔꯕ
ꯑꯦ ꯑꯋꯥꯒ ꯑꯣꯏ ꯇꯣꯅꯤ ꯀꯩ
ꯇꯟꯅ ꯇꯜꯂꯤꯕ ꯑꯋꯥꯕ ꯎ ꯀꯥꯎ ꯍꯥꯏꯔꯒ ꯑꯥ ꯃꯈꯥꯒꯤ ꯀꯩꯅꯣ ꯃꯁꯥ ꯑꯃꯗ ꯐꯝꯃ ꯇꯨꯝꯃ ꯂꯩꯔꯒ ꯍ
ꯌꯣꯒꯤ ꯀꯩꯅꯣꯗ ꯑꯝꯕꯥꯅꯤꯅ ꯊꯕꯗꯣꯏꯅꯦ
ꯑꯃ ꯑꯅꯤꯗ ꯇꯥꯏꯅꯔꯒꯦ ꯍꯥꯏꯔꯛꯑꯔꯕ ꯄꯨꯝꯅꯃꯛꯁꯤꯦ
ꯑꯦ ꯑꯃꯅꯤꯅꯤ ꯃꯥꯅ ꯅꯠ ꯐꯪꯗ꯭ꯔꯖꯤ
ꯃꯤ ꯐ ꯑꯣꯏꯔꯝꯃꯣꯏ ꯀꯣꯟꯁꯔ ꯐꯣꯟ ꯊꯥꯡꯒꯠꯄ ꯇꯟꯕꯩꯅꯤ ꯑꯣꯏꯔꯅ
ꯈꯨꯠ ꯅꯥꯕꯅ ꯊꯥꯡ ꯉꯝꯗꯕ ꯍꯥꯏꯇꯥꯔꯦ ꯈꯨꯠ ꯑꯅꯤ ꯈꯣꯡ ꯐꯥꯎ ꯌꯥꯎꯔꯅꯤ ꯊꯣꯡꯉꯤꯅꯦꯣꯏ
ꯌꯣꯡꯅ ꯁꯥ ꯆꯥꯅꯕ꯭ꯔꯥ ꯍꯥꯏꯕ ꯌꯣꯡꯗꯤ ꯃꯤꯔꯥꯃꯤꯁꯅꯤ
ꯑꯣꯁꯇꯔꯤꯁꯅꯦ ꯑꯣꯁꯇ꯭ꯔꯔꯤꯁ ꯀ ꯇ ꯀ ꯌꯥ ꯅꯣꯏ ꯇꯔ
ꯌꯣꯡ ꯁꯥ ꯆꯥꯅꯕ꯭ꯔꯕ ꯌꯦꯣꯡꯗꯤ ꯃꯤꯔꯥ ꯃꯤ ꯆꯠꯇ꯭ꯔꯕ
ꯏꯚꯣꯂꯨꯁꯟ ꯏꯍꯧꯔꯤ ꯑꯩꯈꯣꯏ ꯃꯤ ꯑꯣꯜꯂꯤ ꯑꯦ ꯁꯃꯨꯗꯕꯨ ꯑꯗꯨꯝ ꯁꯃꯨ ꯑꯣꯏꯅ ꯑꯗꯨꯝ ꯂꯩ ꯋꯥꯅꯤ ꯌ ꯈꯨꯗꯤꯡꯃꯛ ꯍꯣꯏ ꯃꯤ ꯑꯣꯏ ꯦ ꯀ ꯃꯆ ꯀꯅ ꯑꯩ ꯑ ꯔꯥꯁꯀꯤ ꯆ ꯃꯗꯤ ꯋꯥꯏ ꯏ ꯀꯥꯔ ꯍꯥꯏ
ꯑ ꯇꯁꯀꯤꯁꯒꯤ ꯃꯋꯥ ꯂꯧꯗꯦ ꯅꯅꯥꯪꯅ ꯇꯑꯣ ꯑꯣꯏꯁ ꯀꯔꯤꯅꯣ ꯂꯕ ꯇꯁꯤ ꯏꯕꯗꯨ ꯐꯖꯅ ꯏꯍꯟꯒꯦ ꯍꯥꯏꯇꯥꯔꯦ ꯅꯪ ꯋꯥꯔꯤꯗꯣ ꯐꯖꯅ ꯁꯥꯎꯋꯦꯗ ꯉꯁꯥꯏꯗꯩ
ꯑꯦ ꯃꯣꯏ ꯀꯔꯤ ꯃꯣꯏ ꯃꯣꯉ ꯂꯧꯒꯦ ꯏꯁꯦ ꯑꯩꯁꯨ ꯏꯒꯗ ꯌꯥꯝ ꯋꯥꯅ ꯋꯥꯅ ꯀ ꯎꯔꯝ ꯑꯣꯁꯔꯤꯗꯣ
ꯄꯣꯁꯇꯔꯤꯁꯤ ꯀꯂꯣꯗ ꯀꯌꯥ ꯄꯤ
ꯍꯁꯦꯁꯦ ꯍꯧ ꯀꯂꯣꯗ ꯑ ꯂꯤꯁꯤꯡ ꯑꯔ ꯑ ꯌꯎ ꯌꯥ ꯍꯥꯏꯇꯥ ꯌꯎꯒꯦ ꯇꯧꯌꯦ
ꯑ ꯃꯅꯤ ꯌꯥꯒꯦ ꯑ ꯁꯤꯁꯀꯤ ꯃꯔꯣꯗꯣ ꯀꯌꯥꯝ ꯆꯥꯎꯏꯦ
ꯀ ꯔꯈꯣꯏ ꯑꯩ ꯌꯦꯟꯉ ꯃꯔꯝ ꯃꯣꯏ ꯆꯥꯏꯇꯥꯔꯦ ꯑꯣꯇ꯭ꯔꯤꯁ ꯃꯔꯨꯝꯁꯤꯗꯤ ꯆꯥ ꯑꯣꯇ꯭ꯔꯤꯁꯇꯤ ꯊꯣꯡꯉ ꯄꯣꯦ ꯄꯊꯥ ꯍꯧꯗꯤ ꯆꯥꯦ ꯃꯥꯏ ꯃꯔꯨꯞ ꯑꯣꯏꯅꯅꯗꯤ ꯆꯥꯗ꯭ꯔꯦ
ꯄꯤꯁ ꯃꯔꯨꯝ ꯄꯇꯤꯁ ꯃꯔꯨꯝ ꯆꯥꯗꯅ ꯍꯤꯡꯉꯤꯕ ꯍꯧꯖꯤꯛ ꯐꯥꯎꯕ
ꯍꯁꯁ ꯃꯔꯣ ꯍꯥꯎꯗꯦ ꯑꯣꯁꯁ ꯃꯔ ꯎ ꯁꯃꯨ ꯃ ꯎ ꯆ ꯃꯥꯅꯦ ꯃꯥꯅꯦ
ꯑꯪꯒ꯭ꯔꯨꯗꯨ ꯂꯥꯡꯗꯕꯒꯤ ꯑꯦ ꯑꯁꯤ ꯑꯪꯒ꯭ꯔꯨꯁꯤꯗꯤ ꯑꯁꯤꯟꯕꯅꯤ ꯍꯥꯏꯔ ꯆꯠꯈꯤꯕꯒꯤ ꯃꯑꯣꯡꯅꯤ ꯅꯪꯒꯤꯗꯗꯤ ꯑꯣꯁꯇꯤꯤꯁꯇ ꯆꯥꯕ ꯐꯪꯗꯕꯅꯤꯅ
ꯑꯗꯨ ꯆꯕꯒꯦ ꯆꯗꯦꯦ
ꯑꯣ ꯁꯣꯏꯅꯨꯅ ꯆ ꯐꯪꯗꯕꯩꯅꯤ ꯆꯥꯅꯤꯡꯗꯕꯩ ꯅꯠꯇꯦꯕ
ꯀꯩꯅꯣ ꯇꯧ ꯌꯥ ꯀ ꯀꯩꯅꯣ ꯂ ꯆꯜꯂ ꯃꯥ ꯆ
ꯀꯔꯤ ꯑꯣꯁꯤꯁꯨ ꯃꯔꯝꯁꯦ ꯀꯔꯤ ꯃꯆꯜꯅꯦꯕ ꯀꯔꯤꯒꯤꯅꯣ ꯃꯁꯤ ꯄꯪꯈꯥꯏꯗ ꯍꯥꯏꯖꯤꯜꯂꯤ
ꯂꯤ ꯄꯦꯁꯇ ꯍꯥꯄꯗ꯭ꯔꯦ
ꯌꯥꯝꯅ ꯈꯪꯕ ꯁꯇꯥꯗꯤ ꯌꯥꯝ ꯈꯪꯕꯩ ꯃꯑꯣꯅꯤꯗ ꯆꯂꯦ ꯍꯦ ꯌꯦꯟ ꯊꯣꯡꯕ ꯌꯦꯟ ꯃꯆꯥ ꯃꯁꯨ ꯊꯣꯡꯕꯩꯗꯤ ꯑꯥ ꯖꯤꯔꯥ ꯊꯥꯑ ꯌꯥꯔꯦ ꯀꯔꯤ ꯈꯪꯗꯅꯣ ꯅꯪꯅꯣ
ꯑꯗꯨꯗꯅꯤ ꯃꯥꯇꯕ꯭ꯔꯣ ꯀ ꯀꯛꯦ ꯅꯕꯥꯏ ꯐꯗ ꯂꯩꯦ ꯃ ꯊꯥ ꯆꯥꯔꯁ
ꯑ ꯑꯗꯨ ꯃꯁꯂꯥ ꯑꯗꯥ ꯃꯁꯂꯥ ꯀꯗ
ꯁꯤ ꯀꯅꯦ ꯀꯟꯋꯥꯗꯦ ꯃꯁꯦ ꯍꯥꯏꯗꯤ ꯃꯥꯖꯦꯜꯁ ꯀꯩꯅ ꯃꯥ ꯊꯥꯒꯤ ꯑꯣꯏꯕ ꯇꯣꯉꯥꯟꯕ ꯃꯁꯂꯥꯒ ꯁꯦꯝꯃꯒꯥꯡ ꯍꯥꯞꯄ ꯄꯨꯔꯛꯏꯗꯣ ꯑꯗꯅꯦꯠ ꯏꯁꯄꯦꯁꯤꯐꯤꯛ ꯑꯣꯏꯕ ꯃꯍꯥꯎꯒꯤ ꯂꯧ ꯍꯥꯏꯩꯔꯣꯏꯕ ꯌꯥ ꯁꯤꯦꯝ ꯌ ꯁꯤꯦꯝ ꯀꯜ ꯌꯥꯗ
ꯑꯗꯨꯅ ꯌꯥꯝꯅ ꯈꯪꯉꯗꯤ ꯃꯤ ꯃꯤ ꯃꯁ ꯇꯥꯗ ꯌꯥꯎꯑꯣꯣꯕꯣ ꯐꯠꯇꯕ ꯄꯣꯠꯇꯣ ꯀꯔꯤ ꯀꯔꯤ ꯈꯔ
ꯀꯔꯤ
ꯃꯤ ꯃꯁꯂꯥꯗ ꯌꯥꯎꯕ ꯐꯠꯇꯕ ꯀꯃꯤ ꯀ ꯂ ꯃꯤ ꯀꯦ ꯀꯧꯏ ꯈꯪꯕ
ꯑꯉꯅꯦ ꯁꯤꯅꯤꯃꯨꯀ ꯑꯣꯏꯣꯏ
ꯅꯠꯇꯦ ꯑꯁ ꯑꯗꯨ ꯃꯥꯁꯇꯔꯁꯦ ꯀꯔꯤꯅꯣꯕ ꯆꯤꯅꯤ ꯃꯝꯕꯗꯨ ꯀꯔꯤ ꯀꯧꯒꯦꯕ
ꯁꯤꯅꯤꯃꯨꯛꯇ ꯍꯥꯏꯗꯣ
ꯁꯤꯅꯤꯃꯨꯛ ꯀꯖꯤ ꯑꯁꯤ ꯅꯣꯡ ꯃꯣꯠꯇꯣ ꯍꯥꯏꯗꯣ ꯑꯗꯨꯅꯦꯦ
ꯅꯦ ꯑꯁꯤ ꯅꯣꯡꯃ ꯇꯧꯗꯅ ꯃꯌꯥꯝ ꯈꯪꯅꯕꯅꯤꯗꯅ ꯍꯥꯏꯗꯤ ꯁꯤ
ꯁꯥꯏꯟꯇꯤꯐꯤꯛꯅꯦ ꯍꯧꯖꯤꯛ ꯑꯃ ꯈꯪꯕꯩ ꯋꯥ ꯁꯥꯏꯟꯇꯤꯐꯤꯛ ꯍꯥꯏꯁꯤ ꯀꯩ ꯅꯣ ꯇꯔ
ꯃꯥꯁꯔꯖꯦꯞ ꯍꯥꯏ ꯍꯗꯣꯛ ꯍꯂꯀꯣ ꯑꯗꯨꯝꯕ ꯈꯪꯝꯕꯗꯤꯕꯨꯅꯤꯁꯇꯔꯁꯔ ꯃꯥꯁꯔ ꯀ
ꯑꯗꯗꯤ ꯆꯤꯝꯄꯥꯟꯖꯤꯒꯤ ꯁꯥꯟꯇꯤꯐꯤꯛ ꯅꯦꯝꯖꯤ ꯀꯩꯅ
ꯍ ꯁꯥꯡ ꯍꯥꯏꯗꯤ ꯀꯒꯦꯄꯔ
ꯀꯂ ꯈꯪꯒꯤꯁꯤ ꯁꯥꯒꯥ ꯅꯠꯇꯕ ꯀꯔꯤꯅꯣ ꯅꯪ ꯈꯪꯉꯌꯨ
ꯐꯔꯦ
ꯀꯔꯤꯒꯤ ꯈꯪꯒꯦꯕꯅ
ꯊ ꯄꯩꯗ ꯌꯥ
ꯑꯥ ꯑꯣꯀꯤ ꯑꯣꯀꯤ ꯀꯩꯅꯣ ꯍꯥꯏꯔ ꯊꯇꯕꯤꯅ
ꯐ ꯑꯣꯀꯤ ꯀꯔꯤ ꯂꯗ ꯐ
ꯑꯣꯒꯤ ꯁꯥꯏꯗꯕꯤꯅꯦ ꯑꯩ ꯈꯪꯗ꯭ꯔꯣ
ꯑꯣ ꯑꯣꯄꯤ ꯃꯃꯤ ꯀꯔ
ꯍꯣꯏꯅꯦ ꯑꯣꯀꯤ ꯁꯥꯏꯟꯇꯤꯐꯤꯛ ꯅꯦꯝ ꯍꯥꯏ ꯃꯃꯤꯡ ꯀꯔꯤꯅꯣꯁꯤ ꯁꯥꯏꯟꯇꯤꯐꯤꯛ ꯅꯦꯝ ꯍꯥꯏ ꯈꯪꯗꯕ꯭ꯔ
ꯑꯣꯀꯤ ꯃꯊꯤꯗꯨ ꯁꯥꯏꯟꯇꯤꯐꯤꯛ ꯅꯦꯝꯗ ꯀꯔꯤ ꯀꯧꯏ ꯑꯣꯀꯤ ꯀꯅꯣ ꯃꯅꯥꯇꯣꯟꯁꯤ ꯑꯗꯨꯃꯥꯏꯅ ꯏꯁ ꯃꯁ ꯈꯥꯏꯗꯦ ꯃ ꯃꯌꯥꯝꯝ ꯂꯅꯦ
ꯁꯥꯏꯟꯗꯤ ꯄꯤꯛꯅꯦ ꯑꯦ ꯀꯔꯤ ꯍꯥꯏ ꯏ ꯄꯒꯤ ꯃꯅꯥꯛꯇꯅꯤ ꯁꯥꯏꯗꯤ ꯄꯤꯛꯅꯦ ꯑꯃ ꯂꯩꯕ
ꯏꯁꯄꯤꯁꯤꯐꯛ ꯑꯣꯏꯅ ꯄꯥꯔꯠꯇꯣ ꯍꯥꯏꯒꯗꯕꯅꯤꯅꯦ
ꯆꯂꯑꯣꯗ ꯑꯗ ꯁꯥꯏꯟꯇꯤꯐꯤꯛ ꯅꯦꯝ ꯍꯥꯏꯁꯦ ꯏꯁꯄꯦꯁꯤꯁ ꯑꯃ ꯑꯀꯛꯅꯕ ꯏꯁꯄꯦꯁꯤꯁ ꯑꯃꯗꯨ ꯈꯪꯅꯩ ꯀ ꯄꯥꯛ ꯑꯣꯏꯅ ꯈꯪꯕ ꯅꯠꯇꯦ
ꯑꯦ ꯍꯧꯖꯤꯛꯇꯤ ꯇꯣꯈ꯭ꯔꯦ ꯁꯤ ꯀꯩꯅꯣ ꯇꯧꯔꯦꯅ
ꯎ ꯎ ꯎꯝ ꯎꯝ
ꯂꯁꯤ ꯀꯩꯅꯣ
ꯑꯦꯛꯖꯥꯝ ꯍꯪꯕꯔꯦ ꯀꯣꯏꯟ ꯍꯪꯉ ꯍꯥꯏꯔ꯭ꯔꯦ ꯑꯣꯀꯤ ꯃꯅꯥ ꯇꯣꯒ ꯑꯣꯀꯤ ꯃꯁꯝꯒꯤ ꯣꯒ
ꯇꯅꯤ ꯏꯗꯤꯦꯒꯣ ꯑꯗꯨꯗꯕꯣ ꯑ
ꯍꯒ ꯋꯥꯗ
ꯌꯥ ꯍꯁꯦ ꯌꯦꯛꯇ ꯌꯥꯕ꯭ꯔꯕꯗꯨꯛꯇ
ꯑꯩꯈꯣꯏ ꯃꯤꯁꯤ ꯁꯥꯏꯟꯇꯤꯐꯤꯛ ꯅꯦꯝꯗ ꯀꯔꯤꯧ ꯈꯪꯕ꯭ꯔꯕ
ꯑꯅꯦ
ꯃꯤ ꯁꯥꯏꯟꯇꯤꯐꯛ ꯅꯦꯝꯁꯦ ꯀꯥꯏꯒꯤ ꯀꯕꯨ ꯈꯝꯕ ꯃꯤ ꯃꯑꯣꯣꯏ ꯑꯁ ꯑꯃꯨꯛ ꯇꯧꯔꯤꯌꯦ ꯁꯤꯃꯦ ꯂꯣꯏ ꯔꯣꯕꯣ ꯀ ꯄꯥꯏꯗ ꯍꯥꯏꯥꯏꯁꯤꯂ
ꯏ ꯑꯅꯧꯕ ꯇꯨ ꯊꯥꯎꯟ ꯇ꯭ꯋꯦꯟꯇꯤ ꯁꯤꯛꯁꯇ ꯑꯃ ꯊꯣꯛꯈ꯭ꯔꯅꯦ ꯅ ꯁꯥꯒꯤꯗ ꯌꯣ ꯅ ꯁꯥꯒꯦꯗ ꯁꯥꯒꯦꯨꯒꯜꯗ ꯁꯥꯗ
ꯑꯃꯨꯛꯛꯇ ꯏꯁ ꯌꯥꯝꯅ ꯂꯦꯇꯁꯇꯀꯣ
ꯑꯦ ꯑꯩꯈꯣꯏ ꯍꯧꯖꯤꯛꯀ
ꯎꯝ ꯐꯥꯎꯥꯎꯅꯤ ꯑꯦꯁꯤ ꯑꯦꯁꯤ ꯐꯥꯎꯥꯎꯅꯤ
ꯍꯥꯎꯒꯗꯧ ꯃꯊꯒꯤ ꯆ
ꯌꯥꯔꯦꯀꯣ ꯑꯗꯨꯒꯤ ꯂꯩꯔꯤꯕ ꯖꯤ ꯀꯦꯒꯤ ꯅꯣꯂꯦꯖ ꯅꯗꯤ ꯑꯦꯁꯤ ꯁꯤꯗꯤꯤ ꯂꯒꯩꯅ ꯑ ꯀꯩꯅꯣꯒꯤ ꯑꯪꯒꯟꯋꯥꯗꯤ ꯑꯦꯛꯖꯥꯝ ꯑꯃ ꯄꯥꯁ ꯇꯧꯔꯦꯀꯣ ꯑ ꯑꯪꯒꯟꯋꯥꯗꯤꯒꯤ ꯑꯦꯛꯖꯥꯝ ꯑꯃ ꯄꯥꯁ ꯇꯧꯔꯦ ꯑꯩ
ꯀꯔꯤꯒꯤ ꯄ ꯀꯔꯤ ꯑꯦꯛꯖꯥꯝ ꯀ ꯍꯥꯏꯦꯕ
ꯑꯥ ꯑꯉꯥꯡꯒꯤ ꯑꯪꯒꯟꯋꯥꯗꯤꯒꯤ ꯑꯥ ꯀꯦꯖꯤ ꯋꯥꯟ ꯀꯦꯖꯤ ꯇꯨ ꯇ ꯀꯩꯅꯣꯗꯨꯒꯤ ꯄꯥꯁ ꯇꯧꯔꯣꯏꯕ
ꯑꯗꯨꯅ ꯅꫭꯏꯟ ꯊꯥꯗꯧꯕ꯫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
ꯑꯁ ꯊꯤꯜꯂꯔꫭꯏ꯫ ꯑꯈꫭꯏ ꯆ‌ꯦ ꯑꫭꯏꯔꯝꯗꯧ ꯃꯥꯜꯂꯤ꯫ ꯫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
꯫ ꯐꫭꯟ ꯇꯧꯖꯤꯟꯂꯛꯄꯩ꯫ ꯁꯤ ꯂꫭꯏꯖꯤꯟꯂꯒ ꯑꫭꯏꯟ ꯊꯧꯔꯒ‌ꯦꯗ꯫
ꯑ ꯍꯌꯦꯡ ꯍꯌꯦꯡ ꯂꯥꯛꯅꯦꯗꯥꯏ ꯅꯣꯏꯆ‌ꯦ ꯍꫭꯏ꯫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
ꯑꯥ꯫
꯫ ꯐꫭꯟꯅꯤ꯫ ꯫ ꯉꯁꯤꯗꯤ ꯀꯩ ꯇꯟ ꯆꯥꯔꫭꯕ꯫
ꯑꯈꯣꯏꯗꯤ ꯌꯦꯟ ꯊꯣꯡꯕ ꯆꯥꯎꯔꯦ꯫
ꯑꯥ ꯑꯃ꯫ ꯀꯥ ꯇꯟꯅꯨ ꯅ ꯅꯨꯃꯤꯗꯥꯡ ꯑꫭꯏꯗꫭꯏꯔꯕ ꯌ‌ꯦꯟ ꯊꫭꯡꯕ ꯍꯥꯏꯁꯤ꯫
ꯇ‌ꯦ ꯇ‌ꯦ ꯌꯦꯟ ꯊꫭꯡꯕ ꯍꯥꯏꯁ‌ꯦ ꯇꯟꯑꯁꯥꯡꯕ꯫
ꯌꯥꯗ꯭ꯔ‌ꯦ ꯇꯥꯃꫭ ꯌꯥꯗ꯭ꯔ‌ꯦ ꯑꯩꯒꯤ ꯑꫭꯏ꯫ ꯅꯪ ꯑꯗꯨꯝ ꯉꯥꯡꯉꯨꯀꫭ ꯄꯥꯏꯕꯕꯨꯗꯤ ꯁꫭꯝꯅꯀꯟꯗ ꯄꯥꯏꯒ‌ꯦ ꯑꯗꯨꯝ꯫ ꯫
ꯍꯣꯏ ꯍꯣꯏ ꯍꯣꯏ꯫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
ꯅꯠꯇꯦ ꯅꯪ ꯀꯔꯤꯅꯣꯕ ꯅꯪ ꯇꯧꯁꯦ ꯍꯥ ꯑꯗꯨꯝ꯫ ꯂꯥꯏꯔꯤꯛ ꯄꯥꯗꯅ ꯀꯔꯤ ꯇꫭꯏꯅꫭꯕ ꯅꯪ ꯫
ꯁꯤꯂꫭꯏꯔ ꯑꫭꯟꯇꯧꯔꯒ‌ꯦ ꯌꯥꯏ꯫
ꯐꯣꯟ ꯑꯗꯨꯝ ꯇꯧꯁꯤꯟ ꯂꯩꯔꯣ꯫
ꯌꯥꯔꫭꯏ꯫
ꯀꫭꯟ ꯇꯧꯁꯤ꯫ ꯖꯥꯜꯂꯛꯄꯅ ꯈꯥꯡꯂꯥꯛ ꯉꯝꯗ꯭ꯔꯥꯕ ꯃꯤꯅꯤꯠ ꯑꯃꯇ ꯉꯥꯏꯔꯦ ꯃꯤꯅꯤꯠ ꯑꯃ ꯉꯥꯏꯔꯦ ꯀꯩꯝꯈꯜ꯫ ꯈꯜꯂꯨꯟ꯫
ꯀꯔꯤꯟ ꯁꯤꯀꯩꯅꫭꯁꯤꯕꫭ꯫ ꯫
ꯄꯨꯟꯁꯤꯒꯤ ꯑꯁꯥꯅ ꯑꯁꯨꯝ꯫
ꯑꯁ ꯇꯧꯖꯤꯟ ꯂꯛꯑꯦ ꯄꯪꯇꯧꯗ꯫ ꯫
ꯑꯃ ꯇꯪꯗꯪ ꯉꯥꯏ ꯌꯥꯗ꯭ꯔꯥꯕ꯫
ꯑꯥ ꯃꯇꯝꯉꯥꯏꯔꯤꯅ‌ꯦ꯫
ꯑꯗꯨꯅꯦ ꯍꯥꯏꯁꯦ ꯅꯪ ꯀꯔꯤꯅꯣ ꯑꯗꯨꯗ ꯀꯔꯤ ꯑꯦꯛꯁꯄ꯭ꯂꯦꯟ ꯇꯧ꯫ ꯅꯣꯏꯆ‌ꯦ ꯍꫭꯏ ꯆꯠꯈꯩ ꯒꯋꯥ ꯒꯋꯥ ꯆꯠꯈꯩ ꯅꯠꯇ꯭ꯔꯣ꯫
ꯍ꯫
ꯒꯋꯥꯗ ꯅꯠꯇ꯭ꯔꫭ ꯃꫭꯏꯟ ꯆꯠꯈ꯭ꯔꯤꯗꫭ꯫
ꯎꯝ꯫
ꯑꯣ ꯍꯌꯦꯡ ꯌꯧꯔꯛꯀꯅꯦꯕ꯫
ꯎꯝ꯫
ꯍꯌꯦꯡ ꯀꯝꯀꯥꯟ ꯌꯧꯛꯔꯛꯇꯣꯏꯕ꯫
ꯈꯪꯗꯦ ꯑꯗꯨꯏ ꯉꯁꯥꯏꯋꯥꯏ ꯑꯩꯟ ꯐꯣꯟ ꯇꯧꯔꯨꯕꯅꯦꯕ꯫ ꯑꯗꯨꯏ ꯑꯗꯨꯏꯅ‌ꯦ ꯃꫭꯏꯟ ꯍꯜꯂ ꯍꯜꯂ ꯇꯧꯔꯛꯏꯔꯥꯏ꯫
ꯍꯣꯏꯣꯏ ꯂꯣꯏꯔꯦ ꯂꯣꯏꯔꯦ ꯂꯣꯏꯔꯦ ꯊꯝꯃꯣ ꯊꯝꯃꯣ ꯌꯥ ꯎꯝ